ꯇꯥꯕ꯭ꯔꯣ ꯑꯥ ꯌꯥ ꯌꯥ ꯇꯥꯏꯌꯦꯀꯣ
ꯍꯥꯏ ꯇꯥꯏ
ꯑꯥ ꯋꯥꯔꯤꯗꯣ ꯐꯖꯅ ꯁꯥꯟꯅꯁꯦ
ꯌꯥꯝ ꯐꯖ
ꯆꯥꯛ ꯆꯥꯔꯕꯣ
ꯑꯍꯥꯏ ꯆꯥꯔꯦꯒ
ꯑꯣ ꯀꯩꯌꯥꯝ ꯀꯩꯁꯥꯡ ꯆꯥꯔꯦ ꯅꯣꯏꯗꯤ ꯅꯪꯗꯤ
ꯑ ꯌꯦꯟ ꯆꯥꯏꯗꯥ
ꯌꯦꯟ
ꯍꯣꯏ
ꯑꯁ ꯃꯊꯦꯜꯁꯤꯗꯤ ꯍꯥꯎꯕꯅꯤꯍꯦ
ꯅꯣꯏꯗꯤ
ꯍꯣꯏꯗꯤ ꯍꯧꯖꯤꯛꯅ ꯆꯥꯛ ꯆꯥꯕꯗ ꯉꯥꯏꯔꯤꯌꯦ ꯀꯥꯡꯁꯣꯏ ꯆꯥꯏꯌꯦ ꯍꯣꯏ
ꯀꯩꯅꯣ ꯀꯩ ꯏꯟꯓꯥꯡ ꯆꯥꯏꯅꯣ
ꯀꯥꯡꯁꯣꯏ ꯀꯥꯡꯁꯣꯏ ꯆꯥꯌꯦ ꯉꯁꯤꯗꯤ
ꯌꯥꯝ ꯕꯤꯠ ꯂꯩꯇꯅ ꯆꯥꯕ ꯃꯥꯜꯂꯤꯕꯣ
ꯑꯁ ꯌꯥꯝ ꯂꯩꯕꯅꯦ ꯕꯤꯠ ꯐꯖꯅ ꯆꯥꯕꯅꯦ ꯌꯥꯝ ꯍꯥꯕꯒꯤꯀꯣ ꯑꯁ ꯈꯣꯏꯒꯤ ꯀꯥꯡꯁꯣꯏꯗꯣ ꯌꯥꯝ ꯍꯥꯎꯋꯦꯕ ꯑꯗꯨꯒꯤ ꯐꯖꯅ ꯆꯥꯕꯤꯗ꯭ꯔꯗꯤ ꯌꯥꯔꯣꯏꯕ ꯁꯤ
ꯀ꯭ꯌꯥꯝ ꯀ꯭ꯌꯥꯝ ꯐꯖꯅ ꯆꯥꯕꯤꯈ꯭ꯔꯒꯦ
ꯑꯁ ꯌꯥꯝꯈ꯭ꯔꯖꯥꯠꯅꯤ
ꯄꯟ ꯆꯥꯗꯔꯦ
ꯍꯥꯥ
ꯐꯖꯟ ꯆꯥꯊꯔꯦ
ꯍꯣꯏ ꯐꯠꯖ ꯅꯦꯠꯈꯥꯏ ꯂꯧꯈꯠ ꯑꯩꯅ ꯊꯣꯡꯕ
ꯀꯩ ꯀꯥꯡꯁꯣꯏꯅꯣ
ꯁꯧꯒꯔꯤ ꯁꯧꯒꯔꯤꯒ ꯑꯁꯤ ꯉꯥ ꯃꯆꯥ ꯑꯀꯪꯕꯗꯣ
ꯑꯣ
ꯑꯗꯨꯒ ꯊꯣꯡꯉꯤꯅꯦ ꯑꯁ ꯍꯧꯋꯦ ꯍꯥꯏꯒꯅꯨ ꯌꯥꯝ ꯍꯧꯋꯦ ꯅꯨꯡꯉꯥꯏꯔꯤꯌꯦꯀꯣ ꯅꯪꯗꯣ ꯑꯥ ꯁꯨꯃꯥꯏ ꯋꯥꯔꯤ ꯁꯥꯕꯁꯦ ꯌꯥꯝ ꯅꯨꯡꯉꯥꯏꯌꯦꯀꯣ ꯎꯝ
ꯃꯇꯝ ꯂꯦꯟꯕꯣꯏ ꯀꯩꯕꯣꯏ ꯅꯠꯇ꯭ꯔꯥ
ꯍꯣꯏ ꯑꯗꯨꯅꯦ
ꯎꯝ
ꯏꯊꯟꯗ ꯂꯩꯔꯤꯗꯤ ꯌꯥꯝ ꯅꯨꯡꯉꯥꯏꯇꯦꯕ ꯁꯨꯃꯥꯏꯅ ꯋꯥꯔꯤ ꯁꯥꯕꯗꯣ ꯍꯦꯟꯅ ꯅꯨꯡꯉꯥꯏꯌꯦꯕ
ꯍꯣꯏ ꯃꯥꯅꯦ ꯃꯥꯅꯦ ꯆꯨꯝꯃꯦ ꯅꯊꯟ ꯂꯩꯕ꯭ꯔꯣ
ꯍꯧꯖꯤꯛꯇꯤꯀꯣ ꯢꯊꯟꯇꯥ ꯂꯩꯑꯦ ꯍꯣꯏ
ꯎꯝ ꯀꯥꯏ ꯀꯥꯏ ꯆꯠꯈ꯭ꯔꯦ
ꯑꯁ ꯃꯣꯏꯗꯤ ꯀꯣꯏꯕ ꯀꯔꯤ ꯀꯔꯤ ꯀꯔꯤꯅꯣ ꯈꯪꯗꯦ ꯊꯕꯛ ꯊꯕꯛ ꯂꯣꯏ ꯆꯠꯅꯈ꯭ꯔꯦ ꯑꯩꯒꯤꯗꯤ ꯊꯕꯥꯛꯁꯨ ꯂꯩꯗꯕꯅꯤꯅ ꯌꯨꯝꯗ ꯁꯨꯝ ꯂꯩꯔꯒ
ꯂꯩꯩꯕ ꯅꯪꯗꯤ ꯀꯥꯅ ꯀꯥꯅ ꯂꯩꯒꯦ
ꯑꯩꯁꯨ ꯏꯊꯟꯗ ꯂꯩꯗ ꯍꯧꯖꯤꯛꯇꯤ
ꯑꯣ ꯑꯁ ꯅꯨꯡꯉꯥꯏꯔꯦꯅꯦ ꯑꯗꯨꯗꯤ ꯆꯞ ꯃꯥꯟꯅꯩꯑꯦꯕ
ꯃꯅꯩ ꯃꯅꯩ ꯆꯞ ꯃꯅꯩ
ꯎꯝ ꯎꯝ
ꯏꯊꯟꯗ ꯂꯩꯃꯜꯂꯁꯨ ꯅꯨꯡꯉꯥꯏꯇꯦꯗ
ꯍꯥꯥ
ꯏꯊꯟꯗ ꯂꯩꯃꯜꯂꯁꯨ ꯅꯨꯡꯉꯥꯏꯇꯦꯕ
ꯑꯗꯨꯅꯦꯕ ꯢꯊꯟꯗ
ꯎꯝ
ꯂꯩꯃꯟꯂꯥꯁꯨꯀꯣ ꯅꯨꯡꯉꯥꯏ
ꯎꯝ ꯃꯥꯅꯦ ꯀꯝꯄꯅꯤ ꯑꯃ ꯂꯩꯔꯗꯤ ꯅꯨꯡꯉꯥꯏꯅꯀꯣ ꯇꯥꯕ꯭ꯔꯣ
ꯇꯥꯏꯌꯦ ꯇꯥꯏꯌꯦ ꯍꯣꯢ
ꯀꯩꯅꯣ ꯅꯪ ꯆꯥꯛ ꯆꯥꯕ ꯂꯣꯏꯗ꯭ꯔꯤꯕꯣ
ꯂꯣꯏꯔꯦ ꯂꯣꯏꯔꯦ
ꯑꯦ ꯀꯣꯟ ꯂꯤꯛ ꯐꯦꯡꯉꯤꯔꯣ
ꯎꯝ ꯍꯨꯝ ꯂꯧꯈꯠꯂꯤꯕ
ꯀꯔꯤ ꯂꯧꯈꯠꯂꯤꯅꯣ
ꯆꯥꯛ
ꯑꯣ ꯐꯔꯦ ꯐꯔꯦ
ꯑꯁꯤꯁꯦ ꯐꯣꯟꯁꯦ ꯐꯖꯟ ꯇꯥꯗꯦꯕ ꯑꯗꯨꯒꯤ
ꯅꯪꯒꯤ ꯐꯣꯟꯔꯣ
ꯍꯥꯥ
ꯅꯪꯒꯤ ꯐꯣꯟꯔꯣ
ꯎꯝ
ꯁ꯭ꯄꯤꯀꯔ ꯌꯥꯗ꯭ꯔꯕꯣ꯫
ꯅꯠꯇꯦ ꯁꯤꯒꯤ
ꯑꯣ ꯃꯥꯅꯦ ꯑꯣ ꯆꯨꯝꯃꯤ ꯆꯨꯝꯃꯤ꯫
ꯁ꯭ꯄꯤꯀꯔ ꯊꯝꯔꯁꯨ ꯐꯖꯟ ꯇꯥꯗꯦꯅ ꯑꯣ ꯑꯣ ꯑꯣ ꯑꯣꯀꯦ ꯑꯗꯨꯗꯤ ꯇꯥꯒꯅꯤ꯫
ꯇꯥꯔꯕꯥ
ꯎꯝ
ꯎꯝ
ꯉꯁꯥꯏ ꯑꯩꯅ ꯀꯩꯅꯣ ꯇꯧꯕꯒꯤꯅꯦꯕ ꯂꯣ ꯕꯣꯂꯌꯨꯝꯗ ꯊꯝꯕ ꯗꯨꯒꯤ
ꯅꯣꯏ ꯑꯁꯦꯡꯕꯗꯤ ꯀꯅꯥ ꯀꯅꯥ ꯂꯩꯔꯤꯅꯣ?
ꯀꯔꯤ ꯍꯥꯏꯕ?
ꯅꯣꯏ ꯀꯅꯥ ꯀꯅꯥ ꯂꯩꯔꯤꯅꯦꯕ?
ꯑꯩꯒꯤ ꯏꯃꯥꯒꯤ꯫ ꯃꯅꯧꯅꯨꯄꯤꯒꯤ ꯃꯆꯥꯅꯨꯄꯤ ꯑꯅꯤꯒ ꯂꯩꯌꯦ꯫
ꯀꯩꯅꯣ ꯅꯣꯏ ꯀꯩꯅꯣ ꯑꯥ ꯕꯥꯔꯥꯒꯨꯝꯕꯗ ꯂꯩꯕ꯭ꯔꯣ꯫
ꯍꯣꯏ꯫
ꯑꯣ ꯂꯥꯏꯔꯤꯛ ꯇꯝꯃ ꯂꯩꯕ꯫
ꯎꯝ ꯂꯩꯔꯤꯛ ꯇꯝꯕ ꯍꯥꯏꯕ ꯇꯥꯔꯦ꯫
ꯅꯪꯗꯤ
ꯑꯩ ꯑꯩꯁꯨ꯫
ꯅꯪꯁꯨ
ꯎꯝ
ꯀꯩ ꯀꯣꯂꯦꯖ ꯀꯥꯔꯤꯅꯣ ꯀꯣꯂꯦꯖꯔꯣ ꯀꯩꯅꯣ
ꯍꯥ ꯀꯣꯂꯦꯖꯗꯤ ꯂꯣꯏꯒꯔ꯭ꯦ ꯀꯣꯆꯤꯡ ꯂꯧꯋꯦ ꯍꯣꯏ ꯑꯩꯅ꯫
ꯑꯣ ꯑꯦꯛꯖꯥꯝꯒꯨꯝꯕ ꯊꯥꯅꯤꯉꯥꯏ꯫
ꯀꯔꯤ ꯍꯥꯏꯕ
ꯑꯦꯛꯖꯥꯝꯒꯨꯝꯕ ꯊꯥꯗꯣꯏꯔꯣ?
ꯎꯝ ꯎꯝ ꯑꯦꯖꯝ ꯊꯥꯅꯤꯡꯉꯥꯏ ꯑꯩꯅ꯫ ꯀꯣꯆꯤꯡ ꯃꯆꯥ ꯂꯧꯔꯤꯌꯦꯕ ꯍꯧꯖꯤꯛ꯫
ꯑꯣ
ꯑꯗꯨꯒꯤ
ꯌꯥꯏ ꯌꯥꯏ ꯌꯥꯝ ꯐꯩꯅꯦ ꯀꯣꯂꯦꯖ ꯇꯝꯕꯂꯣꯏꯔ ꯀꯣꯆꯤꯡ ꯂꯧꯕ ꯍꯥꯏꯁꯤꯗꯤ ꯑꯩ ꯀꯣꯂꯦꯁ ꯀꯥꯕ ꯂꯣꯏꯗ꯭ꯔꯤꯗ꯫
ꯑꯣ
ꯀꯨꯂꯦꯁ ꯫ ꯀꯥꯔꯤꯌꯦ ꯀꯟꯅ ꯑꯗꯨꯕꯨ ꯑꯩꯗꯤ ꯀꯩꯅꯣꯅꯦ ꯑꯥ ꯀꯣꯔꯦꯁꯄꯣꯟꯗꯦꯟꯗ ꯀꯥꯏꯗ꯫
ꯀꯔꯤ ꯀꯣꯂꯦꯁꯗ ꯎꯝ꯫
ꯑꯩꯗꯤ ꯀꯩꯅꯣꯅꯦ ꯏꯛꯅꯧꯗ ꯆꯟꯕꯤꯕꯅꯦ ꯑꯣꯍꯣ
ꯌꯥꯝ ꯅꯨꯡꯉꯥꯏ ꯐꯔꯦ ꯑꯗꯨꯗꯤ
ꯎꯝ ꯑꯗꯣ ꯀꯣꯆꯤꯡꯗꯣ ꯅꯨꯡꯉꯥꯏꯕ꯭ꯔꯣ ꯀꯃꯥꯏꯅ ꯇꯧꯒꯦ
ꯑꯁ ꯅꯨꯡꯉꯥꯏꯕꯗꯤ ꯅꯨꯡꯉꯥꯏꯌꯦ ꯍꯣꯏ ꯑꯩꯈꯣꯏꯅ ꯈꯔ ꯅꯨꯡꯇꯤꯒꯤ ꯆꯠꯄꯗꯨꯗ ꯑꯥ ꯃꯔꯛ ꯃꯔꯛꯇꯗꯤ ꯇꯟꯕ ꯍꯥꯏꯕ ꯇꯥꯔꯦꯀꯣ
ꯎꯝ
ꯑꯗꯨꯒꯤꯅꯤꯗ ꯑꯇꯩꯗꯤ ꯂꯣꯏ ꯅꯨꯡꯉꯥꯏꯗ ꯑꯩꯈꯣꯏꯕꯨ ꯇꯥꯛꯄ ꯃꯤꯁꯤꯡꯁꯨ ꯌꯥꯝ ꯍꯩꯌꯦꯕ ꯃꯣꯏꯗꯣ ꯑꯩꯈꯣꯏꯅ
ꯀꯔꯝꯕ ꯃꯈꯜꯒꯤ ꯑꯦꯛꯖꯥꯝ ꯊꯥꯒꯦ ꯈꯜꯂꯤꯅꯣ
ꯑꯁ ꯑꯁꯤ ꯕꯦꯡꯀꯤꯡꯒꯤ
ꯑꯣ ꯃꯤ ꯕꯦꯡ -ꯕꯦꯡꯗ ꯊꯕꯛ ꯇꯧꯔꯗꯤ ꯄꯩꯁꯥ ꯈꯔ ꯄꯨ-ꯄꯨꯕ ꯌꯥꯔꯅꯤꯅꯦ
ꯍꯣꯏ ꯇꯧꯕ ꯐꯪꯈ꯭ꯔꯗꯤꯀꯣ
ꯑꯥ ꯑꯩ ꯐꯪꯒꯅꯤꯗ ꯐꯪꯒꯅꯤꯗ ꯀꯩꯗꯧꯕꯩ ꯐꯪꯉꯣꯏꯗꯨꯏꯅꯣ ꯑꯩ ꯊꯥꯖꯕ ꯂꯩꯌꯦ
ꯎꯝ ꯅꯣꯛꯄꯗꯤ ꯌꯥꯏꯌꯦꯅꯀꯣ ꯁꯤ
ꯍꯣꯏ ꯅꯣꯛꯄ ꯌꯥꯗ꯭ꯔꯗꯤ ꯐꯔꯛ ꯇꯥꯔꯣꯏꯗ꯭ꯔꯣ
ꯑꯗꯨꯅꯦꯕ
ꯅꯣꯛꯄ ꯌꯥꯗ꯭ꯔꯗꯤ ꯇꯣꯛꯊꯣꯛꯑꯅꯤ
ꯑ ꯃꯥꯅꯦ
ꯑꯗꯅꯤ
ꯎꯝ ꯅꯪꯗꯤ ꯀꯔꯤ ꯖꯥꯇꯤꯔꯥ
ꯑꯗꯨ ꯍꯥꯏꯕ ꯌꯥꯗꯕꯀꯣ
ꯑꯣ ꯑꯗꯨꯁꯨ ꯍꯥꯏꯗꯤ ꯍꯥꯏꯕ ꯌꯥꯗꯕ꯭ꯔꯥ
ꯑꯣ ꯑꯗꯨꯗꯤ ꯍꯥꯏꯕ ꯌꯥꯗꯕ ꯃꯥꯜꯂꯦ ꯍꯣꯏ
ꯑꯁ ꯑꯩꯗꯤ
ꯅꯪ ꯅꯪꯒꯤꯒ ꯆꯞ ꯃꯥꯟꯅꯩ
ꯑꯣ ꯑꯣ
ꯌꯥꯝ ꯅꯨꯡꯉꯥꯏꯌꯦ
ꯁꯤꯁ
ꯌꯥꯝ ꯅꯨꯡꯉꯥꯅ ꯅꯣꯛꯑꯦ ꯅꯨꯡꯉꯥꯏꯃꯜꯂꯁꯨ ꯀꯞꯄꯦ ꯍꯥꯏꯕꯅꯤ
ꯑꯗꯨꯗꯤ ꯅꯨꯡꯉꯥꯏꯔꯔꯣꯏ ꯍꯧꯖꯤꯛꯇꯤ
ꯐꯥꯒꯤ ꯇꯧꯕꯅꯤꯗ
ꯎꯝ ꯎꯝ ꯑꯁ ꯈꯪꯉꯤꯗ
ꯎꯝ ꯑꯗꯨ ꯌꯥꯝ ꯂꯥꯡꯕꯁꯨ ꯌꯥꯗꯕꯅꯤꯀꯣ ꯃꯈꯣꯟ
ꯑꯣ
ꯚꯥꯕ ꯇꯥꯕꯔꯥ
ꯇꯥꯏꯌꯦ ꯇꯥꯏꯌꯦ ꯍꯣꯏ
ꯑꯗꯣ ꯀꯩꯀꯩ ꯇꯧꯅꯤ ꯉꯁꯤꯁꯦ
ꯑꯁ ꯉꯁꯤꯗꯤ ꯍꯧꯖꯤꯛꯇꯤ ꯆꯥ ꯆꯥꯕ ꯂꯣꯏꯔꯦ ꯑꯗꯨꯅ ꯑꯃꯨꯛꯀ ꯈꯔ ꯐꯝꯔꯒ ꯈꯔ ꯐꯝꯔꯒ ꯐꯣꯟ ꯌꯦꯡꯨꯔꯒ ꯀꯣ
ꯑꯥ
ꯑꯗꯨꯝ ꯂꯩꯒꯅꯤꯗ ꯀꯔꯤꯁꯨ ꯇꯧꯔꯣꯏ
ꯐ꯭ꯔꯔꯤꯅꯤꯅꯦꯅꯦ
ꯎꯝ ꯐ꯭ꯔꯤ ꯉꯁꯤꯗꯤ ꯅꯣꯡꯃꯥꯏꯖꯤꯡꯅꯤꯅꯀꯣ
ꯎꯝ
ꯄꯨꯔꯥ ꯐ꯭ꯔꯤꯗ ꯂꯩꯕ ꯇꯥꯔꯦ ꯎꯝ
ꯆꯔꯁ‌ ꯆꯠꯄ꯭ꯔꯣ
ꯆꯠꯇꯦ ꯉꯥꯁꯤ
ꯌꯥꯍꯧ ꯊꯦꯡꯕꯩ ꯑꯣꯏꯔꯝꯅꯤꯀꯣ
ꯎꯝ
ꯅꯨꯡꯗꯥꯡꯗ ꯀꯩꯗꯧꯔ ꯂꯩꯕ
ꯅꯨꯡꯗꯥꯡ ꯗ꯭ꯔꯃꯥ ꯌꯦꯡꯉꯒ ꯂꯩꯕ ꯑꯗꯨꯒꯤ
ꯅꯪ ꯅꯨꯄꯥꯗ ꯐꯣꯟ ꯇꯧꯔꯒ ꯂꯩꯕ ꯑꯣꯏꯔꯝꯅꯤ
ꯎꯝ ꯅꯠꯇꯦꯗ ꯐꯣꯟꯗꯤ ꯇꯧꯗꯦꯗ
ꯎꯝ
ꯀꯩꯀꯩꯒꯤ ꯇꯧꯔꯕ
ꯑꯁ ꯕꯦꯀ꯭ꯔꯤ ꯂꯩꯇꯕ ꯑꯗꯨꯒꯤ
ꯃꯩ ꯂꯥꯛꯇꯕ꯭ꯔꯣ ꯑꯣ ꯉꯔꯥꯡ ꯃꯩ ꯂꯥꯛꯇꯦꯀꯣ
ꯉꯔꯥꯡ ꯃꯩ ꯂꯥꯛꯇꯦ ꯑꯩꯈꯣꯏꯗꯗꯤ
ꯈꯣꯏꯁꯨ ꯂꯥꯛꯇꯦ ꯈꯣꯏꯁꯨ ꯂꯥꯛꯇꯦ
ꯑꯥ
ꯑꯁ ꯑꯗꯨꯗꯤ ꯃꯐꯝꯁꯦ ꯅꯛꯅꯕ ꯖꯥꯠꯂꯣ
ꯑꯣꯏꯔꯝꯒꯅꯤꯗ ꯑꯩꯈꯣꯏꯒꯤꯗꯨꯀꯣ
ꯎꯝ ꯅꯪ ꯂꯩꯐꯝꯗꯣ ꯑꯩ ꯂꯩꯐꯝꯁꯦ ꯅꯛꯅꯕ ꯖꯥꯠꯂꯣ
ꯎꯝ ꯍꯥ
ꯅꯛꯅꯔꯝꯃꯁꯨ ꯌꯥꯏꯀꯣ
ꯎꯝ ꯑꯗꯨꯅꯦ ꯃꯩ ꯂꯥꯛꯇꯕꯁꯦ ꯃꯅꯕꯗꯨꯀꯣ
ꯎꯝ ꯂꯥꯛ ꯍꯧꯖꯤꯛꯇꯤ ꯂꯥꯛꯑꯝꯃꯅꯤ ꯉꯁꯥꯏ ꯑꯌꯨꯛ
ꯂꯥꯛꯑꯦ ꯂꯥꯛꯑꯦ
ꯎꯝ
ꯅꯪꯗ ꯀ꯭ꯔꯤ ꯇꯎꯒꯅꯤ ꯉꯁꯤ
ꯉꯁꯤꯁꯦ ꯑꯩꯁꯨ ꯇꯧꯅꯤꯡꯉꯥꯏ ꯂꯩꯇꯦꯅꯦ
ꯎꯝ ꯑꯗꯨꯗꯤ ꯐꯖꯅ ꯄꯣꯊꯥꯔꯣ
ꯃꯤ ꯇꯧꯅꯤꯡꯉꯥꯏ ꯂꯩꯇꯦ
ꯎꯝ
ꯍꯣꯔꯦꯟ ꯕꯖꯥꯔ ꯈꯔ ꯆꯠꯄ ꯌꯥꯏ ꯑꯗꯨꯃ ꯉꯥꯏ
ꯑꯣ ꯑꯁ ꯕꯖꯥ ꯆꯠꯄꯁꯦ ꯑꯩꯗꯤ ꯋꯥꯏꯑꯦꯕꯣ
ꯀꯃꯥꯏ ꯋꯥꯏꯕ
ꯀꯣꯏꯕꯅꯤꯅ ꯁꯤ ꯈꯣꯡꯗꯣ ꯅꯥꯏꯅꯦ
ꯅꯨꯉꯥꯏꯗ ꯕꯖꯥꯔ ꯆꯠꯄꯁꯨ ꯗꯨꯝ
ꯑꯁ ꯃꯤ ꯌꯥꯝ ꯁꯤꯒ ꯃꯤ ꯈꯨꯆꯤꯟꯁꯤꯒ
ꯈꯣꯡꯅ ꯆꯠꯂꯦ ꯕꯖꯥꯔ ꯍꯥꯏꯁꯤ ꯑ ꯘꯂꯤ ꯘꯂꯤꯗ ꯆꯪꯉꯒ ꯇꯧꯕꯗꯨꯗꯤ ꯕꯤꯠ ꯌꯥꯎꯗꯦ ꯑꯗꯨꯗꯤ
ꯑꯗꯨꯅꯤꯅꯦ
ꯑꯥ ꯅꯨꯄꯤꯁꯤꯡꯗꯤ ꯑꯗꯨꯃꯥꯏꯅ ꯇꯧꯒꯜꯂꯤꯅ
ꯑꯁ ꯑꯗꯨꯗꯤ ꯑꯩ ꯑꯩꯗꯤ ꯄꯥꯝꯗꯦꯕ
ꯑꯗꯨꯗꯤ ꯑꯩ ꯁꯨ ꯕꯤꯠꯁꯨ ꯂꯩꯇꯦ ꯆꯠꯁꯨ ꯆꯠꯅꯤꯡꯗꯦ ꯑꯗꯨꯗꯤ
ꯎꯝ ꯑꯗꯨꯅꯦꯕ ꯋꯥꯏꯕ
ꯍꯥꯟꯅ ꯍꯥꯟꯅ ꯀꯔꯤ ꯂꯩꯒꯅꯤ ꯀꯃꯥꯏꯅ ꯇꯧꯒꯅꯤ ꯂꯣꯏꯅ ꯈꯟꯕ ꯂꯣꯏꯔꯒ ꯑꯗꯨꯗꯨ ꯑꯗꯨꯗ ꯑꯗꯨꯗ ꯍꯥꯏꯅ ꯂꯣꯏꯅ ꯄ꯭ꯔꯤ ꯄ꯭ꯂꯥꯟ ꯇꯧꯔꯒ ꯄꯠ ꯄꯠ ꯄꯠ ꯄꯠ ꯂꯩꯔꯒ ꯄꯠ ꯍꯜꯂꯛꯄ ꯑꯗꯨꯗꯤ ꯌꯥꯏ ꯅꯠꯇꯕꯤꯗ ꯀꯣꯏꯆꯠ ꯆꯠꯄꯗꯨꯗꯤ
ꯂꯧꯗꯕꯤꯗꯀꯣ ꯄꯣꯠ ꯀꯔꯤꯁꯨ ꯂꯧꯗꯕꯤꯗ ꯄꯪꯊꯤ ꯊꯤꯔꯒ ꯃꯇꯝ ꯃꯥꯡꯍꯟꯕꯗꯣ
ꯎꯝ ꯑꯄꯪꯕ ꯇꯥꯏꯗꯣ
ꯎꯝ ꯇꯥꯏꯌꯦ ꯃꯥꯅꯦ ꯃꯥꯅꯦ ꯍꯝ
ꯑꯗꯣ ꯀꯌꯥꯝ ꯀꯨꯏꯔꯒꯦ ꯅꯪ ꯂꯩꯕ
ꯀꯨꯏꯗ꯭ꯔꯤꯌꯦ
ꯑꯣ
ꯑꯁꯤꯗꯀꯣ
ꯍꯣꯏ
ꯉꯔꯥꯡ